ꯇꯥꯕ꯭ꯔꯥ
ꯇꯥꯕ꯭ꯔꯣ
ꯍꯣꯏ ꯇꯥ ꯇꯥꯗꯕ꯭ꯔꯣ
ꯉꯁꯥꯏꯗꯣ ꯑꯩꯒꯤ ꯅꯦꯠꯋꯥꯛꯅ ꯑꯣꯏꯔꯝꯒꯅꯤ ꯅꯦꯠꯋꯥꯛꯁꯦ ꯐꯥꯏꯚ ꯖꯤꯗꯤ ꯐꯪꯉꯦꯕ ꯑꯗꯨꯕꯨ ꯈꯪꯗꯦ
ꯑꯁ ꯑꯗꯨꯃꯥꯏꯅ ꯇꯧꯔꯦ ꯑꯗꯨꯒ ꯑꯩꯅ
ꯑꯃꯨꯀꯥ ꯑꯥ ꯋꯥꯆꯦꯞꯇꯒꯨꯝꯕ ꯇꯦꯛꯁ ꯍꯥꯞꯄ ꯀꯥꯟꯗ ꯅꯦꯠꯋꯥꯛ ꯅꯨꯡꯉꯥꯏꯇꯕ ꯋꯥꯅꯤꯗ
ꯑꯣꯝ ꯎ ꯑꯩꯁꯣ ꯐꯥꯏꯚ ꯁꯤ
ꯑꯩꯈꯣꯏ ꯇꯥꯃꯦꯡꯂꯣꯡꯗꯗꯤ ꯑꯩꯈꯣꯏ ꯌꯨꯝꯗꯗꯤ ꯅꯦꯠꯋꯔꯥꯛ ꯑꯃ ꯐꯪꯗꯦꯉꯣ ꯐꯣꯔ ꯖꯤ ꯑꯣꯏꯔꯁꯨ ꯅꯦꯠꯋꯥꯛ ꯑꯥ ꯃꯥꯒꯤ ꯀꯃꯥꯏ ꯍꯥꯏꯗꯣꯏꯅꯣ ꯅꯦꯠꯋꯥꯛ ꯌꯥꯝ ꯅꯨꯡꯉꯥꯏꯇꯦ ꯕꯥꯖꯥꯔꯗꯗꯤ ꯅꯦꯠꯋꯥꯛ ꯅꯨꯡꯉꯥꯏ ꯀꯣ
ꯎꯝ ꯑꯩꯒꯤꯁꯨ ꯑꯟꯂꯤꯃꯤꯇꯦꯠꯅꯦꯕ ꯃꯕꯨ ꯈ ꯅꯨꯡꯉꯥꯏꯇꯕ ꯍꯥꯏꯇꯥꯔꯦ
ꯎꯝ ꯑꯩ ꯌꯨꯝꯗꯨꯁꯨ ꯋꯥ ꯑꯩꯠꯇꯤ ꯐꯥꯏꯚ ꯑꯗꯨ ꯊꯣꯛꯀꯦ ꯑꯗꯨ ꯑꯣꯏꯔꯁꯨ ꯇꯄꯥꯏꯒꯣꯜ ꯂꯣꯏꯔꯗꯤ ꯂꯣꯏꯔꯦ ꯄꯥꯟꯊꯣꯛꯂꯒꯦ ꯀꯩꯗꯝꯃꯦ ꯕꯤꯖꯤ ꯌꯥꯎꯗꯤ ꯗꯨꯝ ꯆꯠ ꯆꯠꯇꯦ
ꯎꯝ ꯅꯈꯣꯟꯗꯣ ꯈꯔ ꯌꯥꯝꯅ ꯁꯤ ꯀꯃꯥꯏꯅ ꯍꯥꯏꯗꯣꯏꯅꯣ ꯇꯞꯅ ꯇꯞꯅ ꯉꯥꯡꯕꯒꯤ ꯐꯖꯅꯗꯤ ꯇꯥꯕ ꯅꯨꯡꯉꯥꯏꯇꯦꯉꯣ
ꯖꯩꯔꯥ
ꯎꯝ ꯍꯧꯖꯤꯛꯇꯤ ꯑꯃꯨꯛꯀ ꯇꯥꯔꯦ
ꯎꯝ ꯍꯨꯋꯥ
ꯑꯃꯗꯨꯒ ꯋꯥꯔꯤ ꯁꯥꯕꯗꯤ ꯅꯨꯉꯥ ꯂꯣꯏꯔꯕꯣ ꯉꯁꯤꯒꯤꯗꯦ
ꯍꯥꯏꯕꯗꯤ
ꯑꯃꯗꯨꯒꯅꯦ ꯑꯩꯒꯤ ꯏꯅꯥꯎꯅꯨꯄꯤ ꯍꯥꯏꯗꯣꯏꯔꯥ ꯑꯩꯒꯤ ꯏꯃꯥ ꯑꯥ ꯏꯇꯩꯃꯥ ꯍꯥꯏꯗꯣꯏꯔꯥ
ꯏꯁ ꯏꯀꯥꯈ꯭ꯔꯦꯗ
ꯑꯗꯨꯒꯗꯤ ꯋꯥꯔꯤ ꯁꯥꯟꯅꯕ ꯂꯣꯏꯔꯕ ꯉꯁꯤꯒꯤꯗꯤ ꯍꯥꯏꯕ
ꯎꯝ
ꯑꯦ ꯀꯔꯝ ꯀꯥꯟꯗ ꯋꯥꯔꯤ ꯁꯥꯟꯅꯗꯣꯏꯕ ꯅꯕꯅꯤꯗꯤ
ꯐ꯭ꯔꯤ ꯂꯩꯕ ꯃꯇꯝꯗꯗꯨꯝ ꯁꯟꯅꯕꯅꯦ
ꯗꯦꯉꯣ
ꯐ꯭ꯔꯤ ꯂꯩꯕ ꯃꯇꯝ ꯑꯗꯨꯝ ꯁꯥꯅꯕꯅꯦ ꯍꯧꯖꯤꯛꯇꯤ ꯄꯨꯡ
ꯗꯨꯝ ꯃꯗꯨ ꯅꯥꯏꯠ ꯗꯨꯏꯇꯤꯗꯨꯝ ꯇꯥꯕ꯭ꯔ
ꯔꯣꯖꯤꯀꯥꯟꯅꯤ ꯗꯨꯇꯤ ꯂꯩꯇꯃ ꯇꯥꯕ꯭ꯔ ꯇꯥꯕꯔ
ꯑꯗꯨ ꯀꯥꯏꯔꯤꯒꯦ ꯉꯁꯥꯏꯗꯨ ꯑꯩ ꯀꯩꯕꯥ
ꯁꯦꯡꯅ ꯇꯥꯗꯦ
ꯍꯥꯥ
ꯇꯨꯝꯃꯤ ꯅ ꯂꯩꯏꯕꯤꯔꯣ
ꯇꯨꯝꯃꯤꯅ ꯂꯩ ꯇꯦꯟ ꯑꯩꯒꯤ ꯑꯩꯗꯤ ꯇꯥꯏꯌꯦ ꯅꯪꯒꯤ ꯅꯈꯣꯟꯗꯣ ꯇꯥꯏꯌꯦ ꯑꯩꯗꯤ
ꯑꯣ ꯑꯩꯅ ꯀ꯭ꯂꯤꯌꯥꯔ ꯑꯣꯏꯗꯕꯀꯣ
ꯑꯣ ꯍꯧꯖꯤꯛꯇꯤ ꯀ꯭ꯂꯤꯌꯥꯔ ꯑꯣꯏꯔꯕꯣ ꯐꯖꯅ ꯇꯥꯔꯄꯣ ꯑꯣ ꯑꯩ ꯒꯤ ꯅꯦꯠꯋꯥꯅ ꯑꯣꯏꯔꯝꯅꯤ ꯈꯪꯗꯦ ꯑꯩꯒꯤ ꯅꯦꯠꯋꯥꯛꯁꯦ ꯀꯩꯒꯤꯅꯣ
ꯑꯗꯨꯍꯧꯖꯤꯛ ꯀꯃꯤꯟꯃꯦ
ꯑꯩꯅ ꯍꯥꯏ
ꯏꯟꯅꯦ
ꯀꯩꯕ
ꯕ꯭ꯔꯣ
ꯀꯩ ꯍꯥꯕ
ꯃꯥꯗꯨ ꯀꯗ ꯀꯥꯏ ꯂꯩꯒꯦ ꯍꯥꯏꯕ
ꯗꯦꯜꯂꯤꯗ ꯂꯩ ꯖꯔꯃꯟ ꯇꯝꯃꯒ ꯇꯥꯗꯕꯥ꯭ꯔ
ꯍꯥꯥ
ꯖꯔꯃꯟ ꯂꯦꯡꯒ꯭ꯋꯦꯖ ꯇꯝꯃꯒ ꯂꯩꯕ
ꯑꯌꯥ ꯀꯩꯒꯤꯅꯣ ꯐꯖꯅ ꯇꯥꯗꯤꯌꯦ ꯑꯣ
ꯖꯔꯃꯟ ꯂꯦꯡꯒ꯭ꯋꯦꯖ ꯇꯝꯂꯒ ꯂꯩꯌꯦꯕ
ꯅꯪꯁꯨ ꯑꯗꯨꯗ ꯆꯠꯂꯣꯅꯦ
ꯎꯝ
ꯅꯪꯁꯨ ꯃꯄꯥꯟ ꯊꯣꯛꯑꯣ ꯑꯗꯨ ꯃꯄꯥꯟ ꯆꯠꯀꯦ ꯍꯥꯏꯕ꯭ꯔꯣ ꯃꯥ ꯑꯗꯣ
ꯍꯣꯏ ꯆꯠꯊꯣꯛꯅꯤꯡꯉꯥꯏꯗꯤ ꯇꯧꯕꯅꯤ ꯑꯗꯨ ꯈꯪꯗꯦ ꯔꯤꯖꯜ ꯊꯧꯕ ꯃꯇꯝꯗ ꯈꯪꯉꯅꯤ
ꯑꯗꯨ ꯑꯣꯏꯔꯗꯤ ꯅꯪꯁꯨꯅꯦ ꯃꯄꯥꯟ ꯊꯣꯛꯑꯣ ꯃꯄꯥꯟ ꯊꯣꯛꯑꯒꯅꯦ ꯅꯪꯅ ꯂꯧꯍꯨꯝꯗ꯭ꯔꯤꯉꯩꯗ ꯐꯖꯅ ꯐꯖꯊꯣꯛꯑꯕ ꯃꯄꯥꯟ ꯊꯣꯛꯑꯒ ꯒꯥ ꯔ ꯑꯥ ꯄꯩꯁꯥꯗꯣ ꯈꯔ ꯇꯨꯝꯖꯤꯡꯂꯣ ꯑꯗꯨꯒ ꯅꯨꯡꯉꯥꯏꯅ ꯂꯩꯌꯦꯕꯥꯅꯤ
ꯑꯗꯨꯃꯥꯏꯅ ꯈꯔꯗꯤ ꯀꯩꯅꫭ ꯇꯧꯗꯣꯏꯅꯤꯅꯦ ꯑꯩꯈꯣꯏꯒꯤ ꯎꯝ ꯇꯨꯡꯒꯤ ꯈꯜꯂꯒ ꯊꯕꯛ ꯇꯧꯒꯗꯧꯕꯅꯤꯅꯦ꯫
ꯅꯠꯇ꯭ꯔꯗꯤ ꯍꯧ ꯔꯦꯟ ꯂꯥꯛꯑꯒ ꯅꯕꯥꯅꯤ ꯈꯠꯅꯔꯒ ꯂꯩꯔꯗꯤ ꯉꯝꯃꯔꯣꯏꯀꯣ꯫
ꯗꯨꯒꯤ ꯍꯣꯏ ꯅꯪꯗꯤ ꯒ꯭ꯌꯥꯟ ꯇꯥꯏꯗ ꯒ꯭ꯌꯥꯟ ꯇꯥꯕꯕꯨꯗꯤ꯫
ꯀꯔꯤ ꯒꯦꯟ ꯇꯥꯕ꯭ꯔꯅꯦ꯫
ꯒꯦꯟ ꯇꯥꯔꯤꯗꯨꯗꯤ꯫
ꯑꯗꯨ ꯃꯥꯅ ꯃꯄꯥꯟ ꯂꯩꯕꯗꯣ ꯅꯪꯁꯨ ꯆꯠꯂꯣ ꯍꯥꯏꯕ ꯅꯠꯇ꯭ꯔꯗꯤ ꯍꯣꯔꯦꯟ ꯃꯥ ꯐꯪꯗ꯭ꯔꯗꯤ ꯀꯃꯥꯏꯅ ꯇꯧꯗꯣꯏꯅꯣ꯫
ꯄꯥꯟ ꯊꫭꯛꯂꯁꯨ ꯊꯕꯛ ꯐꯪꯗ꯭ꯦꯗꯤ ꯀ
ꯑꯩꯈꯣꯏꯅ ꯈꯟꯕ ꯋꯥꯅꯦ ꯃꯤ ꯃꯌꯥꯝ ꯑꯩꯈꯣꯏꯗꯒꯤ ꯍꯦꯟꯅ ꯎꯝ ꯀꯩꯅꯣ ꯇꯧꯕꯁꯤꯡꯗꯣ ꯍꯩꯇꯕꯁꯤꯡꯗꯣ ꯃꯣꯏꯗꯨꯝ ꯃꯌꯥꯝ ꯃꯄꯥꯟꯗ ꯆꯠꯂꯒ ꯊꯕꯛ ꯇꯧꯔꯤꯗꯨꯗꯤ ꯀꯃꯥꯏꯅ ꯊꯕꯛ ꯐꯪꯉꯣꯏꯗꯣꯏꯅꯣ꯫ ꯑꯩꯈꯣꯏꯅ ꯏꯪꯂꯤꯁ ꯉꯥꯡꯕ ꯃꯤ ꯃꯔꯣꯟ ꯈꯪꯉꯗꯤ ꯌꯥꯔꯦꯗꯅ ꯅꯪꯗꯤ ꯍꯤꯟꯗꯤꯁꯨ ꯈꯪꯕ ꯃꯥꯜꯂꯦ꯫ ꯀꫭ꯫
ꯅꫭ ꯍꯤꯟ ꯅꯪ ꯑꯩ ꯑꯩ ꯑ ꯅꯪꯅ ꯍꯤꯟꯗꯤ ꯈꯪꯕ ꯃꯥꯜꯂꯦ ꯅꯍꯥꯟꯁꯨ ꯅꯪꯒꯤ ꯏꯁ꯭ꯇꯦꯇꯁꯀꯨꯝꯕꯁꯨ ꯎꯕ ꯀꯥꯟꯗ ꯑꯗꯨꯝ ꯈꯪꯕ ꯃꯥꯜꯂꯦ꯫ ꯅꯥꯒꯃꯤꯁꯀ ꯍꯤꯟꯗꯤꯗꯤ ꯑꯗꯨꯝ ꯈꯔ ꯃꯥꯟꯅꯕ ꯃꯥꯜꯂꯦ ꯀꯣ꯫
ꯑꯗꯨ ꯍꯤꯟꯗꯤꯗꯒꯤ ꯍꯦꯟꯅ ꯅꯥꯒꯃꯤꯁꯅ ꯍꯣꯡꯉꯤꯅ꯫ ꯑꯗꯨ ꯈꯪꯕꯗꯨ ꯅꯪꯗꯤ ꯃꯄꯥꯟ ꯊꯣꯛꯑꯗꯤ ꯊꯕꯛ ꯐꯪꯒꯅꯤ ꯍꯥꯏꯕ꯫
ꯐꯪꯒꯅꯤ ꯐꯪꯒꯅꯤ ꯁꯣꯏꯗꯅ ꯐꯪꯒꯅꯤ꯫
ꯑꯩꯅ ꯍꯥꯏꯒꯦ ꯑꯃ ꯎꯝ ꯅꯪꯁꯨ ꯍꯧ ꯁꯤ ꯑꯩꯒꯤ ꯏꯅꯥꯎꯅꯨꯄꯤꯅ ꯊꯕꯥꯛ ꯇꯧꯕꯒꯨꯝꯅ ꯅꯣꯡꯁꯨꯨ ꯆꯠꯂꯣ ꯑꯗꯨꯒ ꯑꯗꯨꯒꯨꯝꯕꯗ ꯊꯕꯛ ꯇꯧꯋꯣ ꯑꯗꯨꯒ ꯅꯪꯅꯥ ꯌꯨꯝꯗꯒꯤ ꯊꯕꯛ ꯇꯧꯅꯤꯡꯉꯥꯏ ꯐꯪꯉꯗꯤ ꯑꯗꯨꯝ ꯌꯨꯝꯗ ꯑꯃꯨꯛꯀ ꯍꯜꯂꯒ ꯇ ꯌꯨꯝꯗꯒꯤ ꯊꯕꯛ ꯇꯧꯕ ꯌꯥꯏꯅ꯫ ꯑꯗꯨ ꯑꯣꯏꯔꯗꯤ ꯍꯦꯟꯅ ꯅꯨꯡꯉꯥꯏꯅ꯫
ꯄ꯭ꯔꯤꯐꯔꯦꯟꯁꯁꯨ ꯅꯨꯄꯤꯒꯤꯗꯃꯛꯇꯤ ꯌꯦꯡꯕꯅꯦ꯫
ꯑꯗꯨꯒꯨꯝꯕ ꯅꯨꯄꯥꯒꯤꯗꯃꯛꯁꯨ ꯌꯥꯝ ꯂꯩꯌꯦ ꯃꯣꯏꯒꯤ ꯀꯩꯅꯣꯗꯨꯁꯨ ꯇꯤꯌꯜꯒꯨꯝꯕꯁꯨ ꯅꯨꯄꯥ ꯉꯥꯛꯇꯅꯦꯍꯦ꯫
ꯃꯣꯏ ꯑ ꯃꯥꯒꯤ ꯁꯤꯅꯤꯌꯔ ꯅꯨꯄꯥꯁꯤꯁꯨ ꯃꯣꯏꯒꯤ ꯑꯈꯣꯏꯒꯤ ꯈꯨꯟꯗꯒꯤꯅꯦ꯫ ꯈꯣꯏ ꯈꯨꯟꯗꯒꯤ ꯑꯣꯏꯔꯒ ꯃꯥꯒꯤ ꯇ꯭ꯔꯦꯅꯔ ꯑꯣꯏꯅ ꯑꯗꯨꯝ ꯇꯧꯔꯒ ꯂꯩꯌꯦ ꯃꯣꯏꯒꯤ ꯃꯣꯏꯗ ꯑꯗꯨꯗ
ꯅꯨꯄꯥꯅꯤ ꯀꯩꯕ
ꯃꯂꯣꯝ ꯇꯃꯦꯡꯂꯣꯡꯗ ꯂꯩꯔꯤ ꯇꯨꯝꯊꯕꯣ
ꯃꯥꯙꯨ ꯃꯥꯙꯨ ꯃꯥꯗꯨꯠ ꯆꯤ ꯇꯃꯦꯡꯂꯣꯡꯗ ꯂꯩꯇꯦ ꯍꯩꯗꯤ ꯃꯥꯗꯤ ꯑꯗꯨꯗ ꯂꯩꯅꯤꯡꯕꯥꯏ ꯑꯣꯏꯔꯝꯒꯅꯤ ꯃꯥꯗꯤ ꯇ꯭ꯔꯦꯅꯔꯅꯤꯅ ꯑꯗꯨꯝ ꯂꯩꯌꯦꯗ ꯑꯗꯨꯗ ꯍꯥꯏꯗꯤ ꯃꯤ ꯑꯅꯧꯕ ꯂꯥꯛꯄꯁꯤꯡꯗꯣ ꯃꯥꯅ ꯑꯗꯨꯝ ꯇ꯭ꯔꯦꯟ ꯇꯧꯒꯗꯧꯕꯅꯤꯅ
ꯎꯝ ꯈꯨꯗꯥꯛ ꯊꯤ ꯍꯥꯏꯕꯗꯤ ꯀꯝꯄ꯭ꯌꯨꯇꯔ ꯍꯥꯟꯅꯕꯨ ꯍꯥꯏꯕ ꯇꯥꯏ ꯍꯧꯖꯤꯛ ꯇꯝꯃꯦ
ꯑ ꯀꯝꯄ꯭ꯌꯨꯇꯔꯕꯨꯗꯤ ꯈꯔ ꯈꯪꯉꯗꯤ ꯌꯥꯔꯦ ꯃꯌꯥꯝ ꯈꯪꯗ꯭ꯔꯁꯨ ꯊꯕꯛ ꯑ ꯍꯥꯏꯗꯤ ꯀꯝꯄ꯭ꯌꯨꯇꯔ ꯀꯝꯄ꯭ꯌꯨꯇꯔꯗꯤ ꯃꯤꯌꯥꯝ ꯂꯥꯏꯕꯅꯤꯗ ꯑꯩꯈꯣꯏꯅ ꯁꯤꯖꯤꯟꯅꯔꯗꯤ ꯑꯗꯨꯕꯨ ꯁꯤꯖꯤꯟꯅꯗꯕꯒꯤ ꯑꯩ ꯍꯣꯏꯅ ꯂꯨ ꯌꯥꯝ ꯂꯨꯅ ꯈꯟꯕꯅꯦꯕ ꯑꯗꯨꯕꯨ ꯑꯩꯈꯣꯏꯅ ꯁꯤꯖꯤꯟꯅꯔꯗꯤ ꯑꯗꯨꯝ ꯍꯩꯈ꯭ꯔꯅꯤ ꯑꯗꯨꯒꯤ ꯀꯥꯏꯗꯦꯗ ꯑꯗꯨꯗꯤ ꯍꯥꯏꯗꯤ ꯑꯩꯈꯣꯏꯗꯤ ꯁꯨꯁꯤ ꯑ ꯁꯤ ꯁꯤꯖꯤꯟꯅꯗꯦꯅ ꯑꯗꯨꯒꯤꯅꯦꯕ ꯑꯥꯏ ꯈꯣꯏꯅ ꯌꯥꯝ ꯂꯨꯅ ꯈꯟꯕꯗꯣ ꯏꯕꯀꯥꯟꯗꯗꯤ ꯈꯔ ꯇꯥꯛꯄꯁꯨ ꯌꯥꯏ ꯈꯣꯏꯗꯤ ꯍꯣꯏ ꯑꯗꯨꯅꯦ ꯑꯩꯈꯣꯏꯅ ꯂꯩꯔꯗꯤ ꯑꯗꯨ ꯉꯥꯛꯇꯅꯦꯅ ꯑꯩꯈꯣꯏꯅ ꯇꯧꯅꯨ ꯇꯧꯔꯤꯗꯣ
ꯎꯝ ꯊꯕꯛꯀꯤꯗꯃꯛꯇꯁꯨ ꯐꯣꯇꯣ ꯐꯣꯇꯣꯁꯣꯠꯔ ꯃꯥꯏꯀ꯭ꯔꯣꯁꯣꯞꯔ ꯀ꯭ꯔꯤ ꯀ꯭ꯔꯥꯏꯠ ꯈꯪꯅꯕꯒꯤ ꯈꯨꯈꯥꯏꯕꯀꯣ
ꯎꯝ ꯑꯗꯨꯗꯤ ꯄꯥꯏꯔꯗꯤ ꯑꯗꯨꯝ ꯈꯪꯒꯅꯤ ꯑꯗꯨꯒ ꯅꯪꯅ ꯍꯩꯇꯕ ꯀꯥꯟꯗ ꯆꯠ ꯄꯤ ꯇꯤꯒꯨꯝꯕ ꯑꯦ ꯑꯥꯏ ꯃꯌꯥꯝ ꯂꯩꯕꯗꯨꯗꯤ ꯍꯧꯖꯤꯛꯇꯤ ꯑꯗꯨꯗ ꯍꯥꯡꯉꯣ ꯑꯗꯨ ꯑꯣꯏꯔꯗꯤ ꯃꯣꯏꯅ ꯑꯗꯨꯝ ꯑꯟꯁꯔ ꯄꯤꯔꯅꯤ ꯑꯗꯨꯒꯤ ꯃꯣꯏꯅ ꯍꯥꯏꯕꯒꯤ ꯑ ꯇꯨꯡꯏꯟꯅ ꯑꯗꯨꯝ ꯆꯠꯂꯣ ꯑꯗꯨꯑꯣꯏꯔꯗꯤ ꯈꯪꯒꯅꯤ ꯍꯣꯠ ꯍꯥꯏꯗꯤ
ꯀꯣꯏꯁꯟꯁꯦ ꯁꯦꯠ ꯇꯧꯕ ꯍꯥꯏꯗ꯭ꯔꯗꯤ ꯊꯣꯛꯀꯦ ꯗꯨꯝ
ꯍꯩꯒꯅꯤ ꯍꯩꯒꯅꯤ ꯍꯥꯏꯗꯤ ꯀꯃꯥꯏꯅ ꯁꯤꯖꯤꯟꯅꯒꯗꯧꯕꯅꯣ ꯑꯁꯤꯒꯤ ꯂꯣꯏꯔꯒ ꯑꯗꯨꯃꯥꯏꯟ ꯀꯔ ꯀꯔꯝꯕꯩꯅ ꯇꯧꯗꯨꯏꯅꯣ ꯗꯨꯃꯥꯏꯅ ꯍꯥꯟꯅꯗꯤ ꯑꯗꯨꯝ ꯍꯥꯏꯒꯅꯤ ꯍꯥꯏꯗꯤ ꯑꯩꯈꯣꯏꯁꯨ ꯎꯝ ꯏꯁꯀ꯭ꯔꯤꯟ ꯁꯣꯠꯀꯨꯝꯕ ꯇꯧꯔꯒ ꯃꯣꯏꯗ ꯊꯥꯕꯁꯨ ꯌꯥꯏꯕ
ꯎꯝ ꯌꯥ
ꯑꯗꯨꯃꯥꯏꯅ ꯑꯗꯨꯝ ꯇꯧꯕꯅꯦ ꯑꯩꯗꯤ ꯍꯟꯗꯛ ꯇꯧꯕꯗꯣ
ꯎꯝ
ꯑꯗꯨꯗꯤ ꯄꯥꯏꯕ ꯍꯩꯌꯦ ꯑꯗꯨꯗꯒꯤ ꯑꯗꯨꯝ ꯇꯧꯕꯅꯤꯅ ꯀꯩꯕꯥ
ꯋꯥꯁꯔꯨꯝ ꯑꯃꯥ ꯂꯩꯥꯕ꯭ꯔꯥ ꯅꯠꯇ꯭ꯔꯒ ꯄꯋꯥꯔ ꯄꯣꯏꯟ ꯂꯩꯕꯅ
ꯎꯝ ꯑꯩ ꯇꯥꯎꯗꯦꯉꯣ
ꯐꯕꯅ ꯂꯩ ꯂꯩꯗꯅ
ꯎꯝ ꯑꯗꯨ ꯂꯣꯏꯅꯃꯛ ꯑꯣ ꯑꯗꯨꯗꯤ ꯑꯦꯝꯃꯦꯁꯋꯣꯔꯅ ꯍꯦꯟꯅ ꯂꯥꯏꯌꯦꯅ
ꯎꯝ ꯍꯟ ꯃꯦꯟꯗꯤ ꯇꯥꯏꯞꯄꯤꯡ ꯑꯣꯏꯌꯦꯀꯣ ꯀꯝꯄ꯭ꯌꯨꯇꯔꯒꯤꯗꯤ
ꯎꯝ
ꯇꯥꯏꯄꯤꯡ ꯍꯥꯏꯔꯤꯠ ꯃꯔꯂꯥꯏꯁꯨ ꯇꯥꯏꯄꯤꯡ ꯈꯔ ꯇꯔ꯭ꯥꯏ ꯇꯧꯒꯦꯅ ꯀꯤꯕꯣꯔꯠ ꯂꯧꯔꯒ ꯂꯩꯗꯨ ꯇꯧꯗꯦ
ꯍꯥꯏꯗꯤ ꯇꯥꯏꯄꯤꯡꯁꯦ ꯇꯥꯏꯄꯤꯡꯕꯨꯗꯤ ꯊꯨꯕ ꯊꯨꯗꯕ ꯍꯥꯏꯗꯤ ꯑ ꯑꯩꯈꯣꯏꯒꯤ ꯊꯕꯛ ꯊꯕꯛꯇꯒꯤ ꯂꯩꯌꯦꯕꯀꯣ ꯑꯩꯈꯣꯏ ꯂꯥꯛꯑꯦ ꯑ ꯀꯃꯥꯏ ꯍꯥꯏꯗꯣꯏꯅꯣ